ꯇꯃ꯭ꯔꯣ
ꯑ ꯁꯣꯝꯁꯤꯕꯨ ꯖꯒꯠꯀꯤ ꯈ꯭ꯋꯥꯏꯗꯒꯤ ꯐꯖꯕꯤꯗꯨꯔꯣ ꯖꯒꯥꯠꯀꯤ ꯅꯤꯡꯊꯤꯕꯤ
ꯑ ꯑꯗꯨꯒ ꯁꯤꯗ ꯈ꯭ꯋꯥꯏꯗꯒꯤ ꯁꯦꯀꯦꯟ ꯆꯥꯕꯤꯗꯨꯔꯥ ꯐꯖꯕꯅ
ꯑꯣ ꯃꯥꯅꯦ ꯃꯥꯅꯦ ꯃꯥꯅꯦ ꯁꯣꯝꯗ ꯈ꯭ꯋꯥꯏꯗꯒꯤ ꯐꯥꯔꯁ ꯇꯥꯕꯗꯣ
ꯍꯣꯏ
ꯀꯩ ꯆꯥꯒꯦ
ꯑꯩ ꯉꯁꯤ ꯑꯩꯈꯣꯏ ꯁꯛ ꯐꯖꯕꯗꯤ ꯉꯥ ꯒꯨꯝꯅ ꯐꯖꯕꯅꯤꯅ ꯉꯥ ꯑꯣꯏꯅ ꯊꯣꯡꯉꯦ ꯉꯁꯤꯗꯤ
ꯀꯨꯝꯅ ꯐꯖꯕ ꯍꯥꯏꯕꯗꯤ
ꯐꯖꯕ ꯍꯥꯏꯔꯗꯤꯀꯣ ꯉꯥꯗ ꯑꯗꯨꯝ ꯍꯥꯏꯅꯕꯅꯦꯕ ꯑꯗꯣ
ꯑꯣ - ꯑꯣ ꯍꯥꯏꯕꯗꯤ ꯀꯩꯅꯣ ꯇꯧꯕꯗꯣ ꯉꯥ ꯇꯧꯅ ꯃꯃꯤꯠꯀꯗꯣ ꯇꯣꯡꯡꯂꯥꯎꯒ ꯂꯥꯎꯔꯒ ꯃꯆꯤꯟꯒꯗꯣ ꯇꯨꯝꯕꯗꯣ
ꯑꯗꯨ ꯅꯠꯇꯦ ꯉ ꯇ꯭ꯔꯤꯛ ꯉꯪꯕ ꯉꯧꯁꯨꯛ ꯉꯧꯕ ꯒ꯭ꯜꯇꯔ ꯇꯧꯕꯗꯣ
ꯍꯥꯥ ꯀꯩ ꯉꯥ ꯅꯣꯏꯇ꯭ꯔꯤꯛ ꯅꯣꯏꯕ ꯉꯥ ꯄꯨꯨ ꯀꯪꯕꯤꯗꯨꯔꯣ ꯉꯥ ꯄꯨ ꯀꯝꯕꯤ ꯑꯩꯗꯤ - ꯑꯩꯗꯤ ꯉꯥꯅꯦꯅ ꯑꯩꯗꯤ ꯉꯥꯅꯦ ꯍꯥꯏꯖꯈꯤꯗꯤꯌꯦ ꯁꯣꯝꯅ ꯉꯥꯅꯦ ꯍꯥꯏꯕ ꯑꯗꯨꯗ ꯑꯩꯅ ꯉꯥ ꯄꯨꯀꯪꯡꯕꯤꯔ ꯍꯥꯏꯅ ꯍꯪꯡꯕꯅꯤ
ꯃꯥꯁꯨ ꯂꯪꯇ꯭ꯔꯤꯛ ꯂꯪ ꯑꯃꯅꯦ ꯑꯃ ꯂꯪꯡꯇ꯭ꯔꯤꯛ ꯂꯪꯕꯅꯦ ꯃꯕꯨꯛꯀꯗꯣ ꯀꯪꯉꯒ ꯀꯣ ꯀꯥꯝꯈꯠꯂꯒ ꯍꯥꯏꯗꯤ ꯄꯥꯛꯑꯒ ꯑꯗꯨꯝ ꯀꯩꯅꯣ ꯇꯧꯕꯅꯦ
ꯎꯝ ꯎꯝ ꯎꯝ ꯑꯗꯨ ꯅꯪ ꯀꯃꯥꯏ - ꯀꯃꯥꯏ ꯇꯧꯔꯒ ꯍꯤꯡꯉꯨꯒꯦ
ꯑꯁ ꯑꯩꯗꯤ ꯍꯟꯗꯛꯁꯤꯗꯤ ꯊꯕꯛ ꯌꯥꯝ ꯆꯤꯜꯂꯦ ꯍꯥꯏꯇꯥꯔꯦ
ꯎꯝ ꯎꯝ ꯎꯝ ꯊꯕꯛ ꯌꯥꯝ ꯆꯤꯜꯂꯕ ꯅꯪꯕꯣ
ꯅꯪ - ꯅꯪ ꯌꯥꯝ ꯀꯩꯅꯣ ꯇꯧꯋꯦ ꯈꯔ ꯂꯥꯡꯕ ꯖꯒꯥꯗ ꯂꯩꯕ꯭ꯔꯣ
ꯑꯩꯈꯣꯏꯗꯣ ꯀꯣꯆꯤꯡ ꯈꯔ ꯑꯉꯥꯡꯗꯣ ꯇꯧꯕ
ꯑꯣ ꯀꯣꯆꯤꯡ ꯇꯧꯕ ꯑꯣꯣ ꯍꯣꯏ - ꯍꯣꯏ ꯑꯉꯥꯡꯁꯤꯡꯁꯨ ꯂꯥꯏꯔꯤ ꯑꯦꯛꯖꯥꯝ ꯂꯩꯕꯒꯤ ꯀꯣ ꯎꯝ ꯎꯝ ꯎꯝ ꯑꯩꯅ ꯇꯥꯕꯗꯀꯣ ꯑꯩꯅ ꯀꯣ ꯎꯝ ꯑꯩꯈꯣꯏ ꯑꯉꯥꯡꯁꯤꯡꯁꯨ ꯂꯩꯑꯕ ꯑꯩꯈꯣꯏꯒꯤ ꯏꯆꯦꯒꯤ ꯏꯅꯦꯒꯤ ꯃꯆꯥꯁꯤꯡ ꯂꯩꯌꯦꯕ ꯑꯗꯨꯗꯣ ꯅꯣꯏꯒꯤꯗꯨꯗ ꯀꯣꯆꯤꯡ ꯊꯥꯁꯤꯔꯥ ꯍꯥꯏꯅ ꯃꯌꯥꯝ ꯁꯨꯝ ꯍꯪꯉꯤꯗꯅ ꯀꯣꯆꯤꯡ ꯀꯃꯥꯏꯅ ꯇꯧꯒꯦ ꯈꯣꯠꯀꯦ ꯍꯥꯏꯅ ꯑꯗ ꯃꯣꯏ ꯑꯣꯖꯥꯗꯣ ꯍꯥꯏꯗꯤ ꯎꯝ ꯍꯥꯏꯗꯤ ꯉꯥ - ꯉꯥ ꯀꯪꯕꯤꯗꯣ
ꯃꯥꯗꯣ ꯑꯗꯨꯝ ꯀꯦꯔꯒ ꯂꯩ ꯑꯉꯥꯡ ꯂꯥꯏꯔꯤꯛ ꯇꯥꯛꯇꯦ ꯀꯥꯏꯅ ꯍꯥꯏꯕꯒꯤ ꯑꯩꯗꯣ ꯊꯥꯔꯛꯇ꯭ꯔꯕ ꯑꯩꯒꯤ ꯑꯉꯥꯡꯁꯤꯡꯗꯣ ꯑꯗꯨ ꯐꯔ ꯐꯔꯕꯣ
ꯑꯣ ꯈꯔꯗꯤ ꯐꯥꯔꯦ ꯑꯗꯣ ꯃꯥꯗꯣ ꯃꯤꯡ ꯍꯧꯔꯗꯤꯀꯣ ꯌꯥꯝꯅ ꯊꯤ ꯊꯤꯅ ꯑꯉꯥꯡ ꯐꯨꯕ ꯑꯗꯣ ꯅꯪ ꯀꯤ ꯀꯤꯗꯦ ꯀꯣ
ꯎꯝ ꯅꯣꯏ ꯑꯣꯖꯥ ꯑꯃ ꯅꯦꯛꯄꯗꯣ
ꯍꯣꯏ
ꯑꯣ ꯑꯗꯨꯏ ꯑꯣꯖꯥꯗꯣ ꯀꯩꯅꯣ ꯇꯧꯋꯦ ꯍꯥꯏꯅꯦ ꯃꯥꯗꯣ ꯑ ꯀꯩ ꯍꯥꯏꯅꯤ ꯎ ꯃꯔꯛ ꯃꯔꯛꯇ ꯍꯣꯔꯟꯁꯀꯥ ꯊꯣꯛꯂꯛꯄꯗꯣ ꯃꯆꯤꯒ ꯊꯣꯛꯂꯛꯄꯗꯣ
ꯍꯣꯏ - ꯍꯣꯏ ꯊꯣꯛꯂꯛꯄꯅꯦ ꯑꯗꯨꯗꯤ ꯃꯥꯒꯤ ꯆꯠꯅꯕꯤ ꯍꯥꯏꯕ ꯇꯥꯔꯦ ꯃꯥꯒꯤ ꯅꯦꯆꯔꯗ ꯌꯥꯎꯕ ꯃꯥꯒꯤ ꯑꯦꯚꯔꯒ꯭ꯔꯤꯟꯗ ꯌꯥꯎꯈ꯭ꯔꯕ ꯑꯗꯨꯅꯦ
ꯍꯥꯏꯗꯤ ꯍꯥꯏꯐꯦꯠ ꯌꯦꯡꯕꯗꯕꯨꯗꯤ ꯌꯥꯝ ꯐꯖꯩ ꯍꯥꯏ ꯑꯗꯣ ꯃꯊꯪꯡ ꯆꯠꯄꯗꯒꯗꯤ ꯍꯣꯔꯟ ꯎꯝ ꯇꯞꯄꯗꯤ ꯃꯥꯜꯂꯤ ꯑꯗꯨꯒꯅꯦ ꯎꯝ ꯍꯣꯔꯟꯁ ꯊꯣꯛꯑꯒ ꯀꯛꯁꯜꯂꯀꯥꯟꯗ ꯍꯣꯔꯟꯁꯀ ꯃꯌꯥꯝ ꯊꯣꯛꯑꯒ ꯃꯌꯥꯀꯗ ꯌꯥꯝ ꯆꯧꯔꯒ ꯍꯥꯏꯗꯤ ꯌꯥꯝ ꯈꯔ ꯀꯤꯕ ꯑꯣꯏꯕꯗꯣ ꯑꯉꯥꯡꯁꯤꯡꯅ ꯑꯩ ꯏꯆꯥꯗꯣ ꯃꯥꯏ ꯃꯁꯛꯇꯣ ꯎꯕꯗ ꯀꯤꯔꯒ ꯀꯞꯄ ꯀꯞꯄꯒꯅꯦ ꯃꯃꯥ ꯑꯩ ꯁꯤꯗ ꯆꯠꯅꯤꯡꯗꯦ ꯆꯠꯅꯤꯡꯗꯦ ꯆꯠꯅꯤꯡꯗꯦ ꯎꯝ ꯑꯗꯨꯃꯥꯏꯅ ꯇꯧꯔꯦ ꯑꯗꯩꯗꯤ ꯑꯩꯁꯨ ꯅꯨꯡꯉꯥꯏꯇ꯭ꯔꯦ ꯑꯉꯥꯡꯗꯣ ꯍꯜꯂꯛꯄꯗ ꯑꯗꯨꯝ ꯀꯞꯄꯦꯕ ꯑꯗ ꯑꯩꯁꯦ ꯀꯩꯗꯧꯁꯤꯒꯦ ꯉꯝꯗꯗꯅꯅꯦ ꯇꯨꯔꯦꯟ ꯃꯄꯥꯟꯗ ꯑꯗꯨꯝ ꯊꯝꯃꯝꯃꯦ ꯑꯩ ꯉꯥꯝꯃꯛꯇꯗ ꯑꯣ ꯇꯨꯔꯦꯟ ꯃꯄꯥꯟꯗ ꯑꯥ ꯅꯪ ꯁꯤꯗ ꯉꯥꯏꯍꯥꯛ ꯐꯝꯃꯝꯃꯣ ꯍꯥꯏꯔꯒ ꯎꯝ ꯑꯗꯨꯃꯥꯏꯅ ꯊꯝꯃꯝꯃꯦ ꯑꯣ ꯂꯥꯏꯠ ꯈꯨꯁꯥꯡꯕꯤꯒꯤ ꯑꯣꯏꯅ ꯑꯗꯨꯒꯤ ꯀꯣꯆꯤꯡ ꯁꯦꯟꯇꯔꯗ ꯑꯣꯏꯅ ꯊꯥꯔꯦ ꯃꯥꯏꯗꯨꯅ ꯍꯥꯏꯗꯤ ꯃꯈꯨꯠ ꯁꯥꯡꯖꯔꯁꯨ ꯈꯤꯇꯪꯗꯤ ꯀꯩꯅꯣ ꯇꯧꯕ ꯃꯥꯜꯂꯦꯕ ꯅꯣꯏ ꯑꯣꯖꯥꯗꯨꯅ ꯈꯤꯇꯪ ꯍꯦꯟꯅ ꯀꯤꯕ ꯍꯥꯏꯇꯥꯔꯦꯀꯣ ꯑ ꯌꯥꯝ ꯀꯤꯃꯜꯂꯒꯁꯨ ꯑꯉꯥꯡꯁꯦ ꯂꯥꯏꯔꯤ ꯍꯩꯔꯔꯣꯏꯅ ꯑꯗꯨꯝ ꯈꯨꯁꯥꯡꯕꯤꯒꯤ ꯂꯥꯏ ꯈꯨꯁꯥꯡꯕꯤ ꯇꯨꯔꯦꯟ ꯃꯄꯥꯟꯒꯤ ꯂꯥꯏ ꯈꯨꯁꯥꯡꯕꯤꯗꯣ ꯃꯥꯏ ꯃꯅꯥꯛꯇ ꯑꯣꯏꯅ ꯑꯗꯨꯝ ꯊꯥꯈꯔꯦ ꯍꯣꯏ ꯍꯣꯏ ꯅꯦꯛꯁ ꯌꯔꯒꯨꯝꯕ ꯃꯥ ꯏꯝꯄ꯭ꯔꯨꯚꯃꯦꯟꯒꯨꯝꯕ ꯂꯥꯛꯇ꯭ꯔꯒꯗꯤ ꯍꯦꯟꯅ ꯀꯤꯖꯕ ꯑꯣ ꯆꯖꯥ ꯅꯣꯏꯒꯤꯗꯨꯗ ꯑꯃꯨꯛ ꯇ꯭ꯔꯥꯏ ꯇꯧꯔꯁꯨ ꯇꯧꯒꯦꯅ ꯈꯜꯂꯤ
ꯍꯣꯏ ꯍꯣꯏ ꯇꯧꯑꯣ ꯃꯥꯁꯨ ꯑꯗꯨꯝ ꯍꯣꯟ ꯊꯣꯛꯂꯛꯑꯁꯨ ꯀꯣ ꯃꯥꯁꯤ ꯌꯥꯝ ꯐꯥꯔꯗꯤ ꯌꯥꯝ ꯐꯥꯕꯅꯦꯕ ꯑꯗꯣ ꯑꯉꯥꯡ ꯇꯥꯛꯄꯗꯁꯨ ꯂꯩ ꯑꯉꯥꯡꯗꯨꯁꯨ ꯌꯥꯝ ꯀꯤꯔꯒ ꯀꯣ ꯌꯥꯝ ꯊꯨ ꯊꯨꯅ ꯆꯪꯕꯅꯦꯕ
ꯑꯥ ꯑꯥ ꯑꯥ ꯑꯗꯣ ꯑꯩꯅ ꯑꯃ ꯑꯃ ꯑꯣꯖꯥꯁꯦ ꯑꯅꯤ ꯁꯨꯏ ꯍꯥꯏ ꯑꯃꯅꯀꯣ ꯌꯥꯝꯅ ꯉꯧꯔꯒ ꯌꯥꯝꯅ ꯑꯦꯟꯖꯦꯜ ꯑꯣꯏꯕ ꯑꯣꯖꯥ ꯑꯃꯁꯨ ꯂꯩ ꯍꯥꯏꯌꯦꯕ ꯌꯥꯝ ꯇꯣꯏꯅꯗꯤ ꯂꯛꯇꯦ ꯍꯥꯏꯌꯦ ꯑꯗꯨꯝ ꯍꯥꯏꯗꯤ ꯊꯤꯈꯔꯒꯗ ꯌꯥꯝ ꯐꯖꯕ ꯌꯥꯝ ꯑꯦꯟꯖꯦꯜ ꯑꯣꯏꯕ ꯌꯥꯝ ꯇꯞꯄ ꯑꯣꯖꯥ ꯑꯥ ꯁꯨ ꯂꯩ ꯍꯥꯏꯌꯦꯕꯀꯣ ꯌꯥꯝ ꯏꯪ ꯏꯪꯕ ꯑꯉꯥꯡꯁꯤꯡꯗ ꯌꯥꯝ ꯍꯔꯥꯎ ꯍꯔꯥꯎ ꯇꯧꯕ
ꯑꯩꯉꯣꯟꯗꯒꯤꯗꯤ ꯈꯔ ꯊꯤꯕꯗꯣ
ꯍꯣꯏ ꯃꯥꯗꯣ ꯍꯣꯏ ꯉꯥ ꯄꯨꯛꯀꯪꯕꯤꯃꯨꯛ ꯐꯖꯗ꯭ꯔꯁꯨ ꯁꯤꯜꯚꯔ ꯀꯥꯞꯃꯨꯛ ꯇꯤ ꯑꯗꯨꯝ ꯌꯥꯑꯣꯏꯕ ꯃꯥꯜꯂꯤꯗ
ꯑꯩꯉꯣꯟꯗꯗꯤ ꯊꯤꯕꯗꯨ ꯅꯇ꯭ꯔꯣ ꯈꯪꯉꯦ ꯈꯪꯉꯦ ꯃꯥꯗꯣ ꯉꯁꯥꯏꯗꯣ ꯆꯦꯄꯜ ꯊꯤ ꯊꯤꯔꯒ ꯆꯠꯄꯅꯦ ꯑꯗꯨꯒ ꯃꯉꯣꯟꯗꯒꯤ ꯍꯦꯟꯅ ꯆꯥꯎꯕ ꯆꯦꯞꯄꯜ ꯑꯩꯈꯣꯏꯒꯤ ꯕꯥꯠꯔꯨꯝꯗ ꯂꯩꯌꯦꯕ ꯑꯗꯨ ꯇꯣꯡꯉꯒ ꯃꯥꯗꯣ ꯄꯥꯏꯔꯒ ꯆꯠꯈ꯭ꯔꯦ
ꯃꯥꯗꯣ ꯈꯔꯗꯤ ꯅꯣꯏꯔꯒ ꯃꯥꯗꯣ ꯑꯦꯟꯖꯦꯜꯅꯦ ꯍꯥꯏꯌꯦꯕꯀꯣ ꯑꯗ ꯃꯥꯁꯦ ꯅꯣꯡꯃ ꯁꯨꯝ ꯀ꯭ꯂꯥꯎꯠ ꯇ ꯁꯨꯝ ꯃꯥꯁꯦ ꯆꯠꯂꯒ ꯁꯥꯟꯅꯕ ꯍꯥꯏꯇꯥꯔꯦꯀꯣ ꯀ꯭ꯂꯥꯎꯠ ꯆꯠ ꯁꯥꯟꯅꯕꯁꯤꯗ ꯀ꯭ꯂꯥꯎꯠ ꯍꯥꯏꯇꯥꯥꯔꯒꯗꯤ ꯀꯃꯥꯏ ꯍꯥꯏꯅꯤ ꯃꯩꯇꯩꯔꯣꯟꯗ ꯂꯩꯆꯤꯟꯗꯣ ꯂꯩꯆꯤꯟꯗꯣ ꯑꯥ ꯑꯇꯤꯌꯥꯗ ꯂꯩꯕ ꯂꯩꯆꯤꯟꯗꯣ ꯂꯩꯆꯤꯟꯗ ꯃꯥꯁꯦ ꯁꯨꯝ ꯋꯥꯀꯤꯡ ꯆꯠꯄ ꯑꯗꯨꯗ ꯃꯥꯗꯣ ꯈꯤꯇꯪ ꯆꯥꯕ ꯍꯦꯟꯖꯟꯕꯒꯤ ꯃꯥꯗꯣ ꯈꯤꯇꯪ ꯂꯨꯝꯊꯔꯛꯄ ꯖꯥꯠꯅꯦꯕ ꯑꯗ ꯃꯥꯁꯦ ꯑꯗꯨ ꯃꯥꯁꯦ ꯅꯣꯡ ꯆꯨꯕꯗꯨꯗ ꯀꯦꯜꯂꯛꯈꯤꯕꯅꯦ ꯍꯥꯏꯌꯦ ꯃꯥꯁꯦ ꯑꯗ ꯑꯦꯟꯖꯜ ꯑꯣꯏ ꯍꯥꯏꯕꯅꯤꯅ ꯑꯗ ꯃꯥꯁꯦ ꯌꯨꯝ ꯃꯅꯥꯛ ꯃꯥꯒꯤ ꯍꯦꯚꯦꯟꯗꯗꯤ ꯌꯥꯝ ꯍꯟꯅꯤꯡꯕ ꯍꯥꯏꯇꯥꯔꯦꯀꯣ ꯑꯗ ꯃꯥꯗꯣ ꯈꯤꯇꯪ ꯃꯤꯒꯤ ꯃꯆꯤꯟꯖꯥꯛꯀꯨꯝꯕ ꯆꯥꯕꯗꯣ ꯌꯨꯝ ꯍꯥꯏꯗꯤ ꯃꯤꯑꯣꯏꯕꯅ ꯆꯥꯕ ꯍꯤꯟꯖꯥꯡꯒꯨꯝꯕ ꯆꯥꯕꯗꯒꯤ ꯃꯥꯁꯦ ꯈꯔ ꯅꯣꯏꯕꯁꯦ ꯑꯃꯨꯛ ꯈꯔ ꯍꯦꯟꯒꯠꯂꯛꯄ ꯑꯗꯨꯏ ꯃꯥꯏ ꯃꯁꯥꯗꯣ ꯌꯥꯝ ꯄꯤꯛꯑꯦ ꯍꯥꯏꯌꯦꯕꯀꯣ ꯑꯗꯨꯒꯤ ꯎ ꯃꯥꯒꯤ ꯃꯁꯥ ꯌꯥꯎꯕ ꯗ꯭ꯔꯦꯁ ꯑꯃ ꯂꯩꯕꯅꯦ ꯑꯗꯨꯗꯣ ꯃꯉꯣꯟꯗ ꯆꯥꯗ꯭ꯔꯕ ꯑꯉꯥꯡ ꯑꯃꯅ ꯂꯧꯈ꯭ꯔꯦ ꯍꯥꯏꯌꯦꯕ ꯑ ꯃꯥꯁꯦ ꯄꯥꯏꯕ ꯉꯝꯗꯕꯒꯤ
ꯑ ꯀꯩꯅꯣ ꯑꯗꯨꯒꯤꯗꯤ ꯀꯌꯦꯝꯇ ꯋꯥꯔꯨꯅꯣ ꯑꯩꯈꯣꯏꯒꯤ ꯃꯤꯁꯇ꯭ꯔꯦꯁ ꯄꯇꯟꯖꯂꯤ ꯂꯩꯔꯤꯗꯨꯗꯤ ꯄꯇꯟꯖꯂꯤ ꯃꯅꯥꯛꯇ ꯁꯤꯟꯗꯣꯏꯅꯦ ꯌꯣꯒꯥꯒꯤ ꯑꯦꯛꯁꯔꯁꯥꯏꯁꯀꯤ ꯃꯥꯗꯤ ꯂꯣꯏꯅ ꯍꯩꯕꯅꯦꯕ ꯑꯦꯛꯁꯔꯁꯥꯏꯁ ꯁꯨ ꯆꯥꯏꯅꯤꯁꯀꯤ ꯑꯦꯛꯁꯔꯁꯥꯏꯁꯀ ꯇꯧꯕꯅꯦ ꯑꯩꯈꯣꯏꯁꯨ ꯆꯠꯂꯦꯕ ꯑꯗꯨꯒ ꯌꯥꯝ ꯋꯥꯔꯕ ꯐꯤꯒꯔꯒꯖꯦ ꯖꯣꯔ ꯖꯣꯔ ꯖꯣ ꯇꯥꯔꯕꯅꯦ ꯑꯩ ꯁꯦ ꯎꯀꯥꯕꯤꯗꯒꯤ ꯒ꯭ꯂꯥꯁꯀꯥꯞ ꯑꯣꯟꯈ꯭ꯔꯕꯅꯦꯕ
ꯎꯀꯥꯕꯤꯗꯒꯤ ꯒ꯭ꯔꯥꯁ ꯀꯥꯞꯇꯤ ꯀꯨꯆꯨ ꯍꯣꯡꯕ ꯅꯠ ꯇ꯭ꯔꯣ ꯐꯤꯒꯔ ꯍꯣꯡꯕꯗꯤ ꯑꯣꯏꯔꯝꯗꯧ ꯃꯥꯟꯗꯦꯗ
ꯉꯥꯏꯈꯣꯅꯦ ꯉꯥꯏꯈꯣꯅꯦ
ꯋꯥ ꯑꯝꯇ ꯉꯥꯡꯉꯨꯅꯦ ꯅꯪꯕꯨ ꯌꯥꯔꯔꯣꯏꯅꯦ ꯁꯤꯗꯤ ꯃꯁꯤ ꯍꯧꯅꯗꯦ ꯃꯁꯤ ꯍꯧꯅꯗꯦ ꯑꯩꯗꯣ ꯁꯨꯝ ꯈꯪꯗꯗꯅ ꯍꯪꯕꯅꯦꯕꯀꯣ ꯍꯥꯏꯗꯤ ꯎꯝ ꯎꯀꯥꯕꯤꯒ ꯒ꯭ꯔꯥꯁ ꯀꯥꯞꯀꯗꯤ ꯍꯥꯏꯗꯤ ꯐꯤꯒꯔ ꯈꯤꯇ ꯌꯦꯡꯉꯒꯗꯤ ꯏꯈꯦꯟ ꯈꯦꯠꯅꯗꯒꯨꯝ ꯇꯧꯕ꯭ꯔ ꯀꯨꯆꯨꯗꯣ ꯑꯣꯏꯅ ꯈꯔ
ꯅꯣꯏꯒꯤꯗꯣ ꯈꯤꯇꯪ ꯀꯩꯅꯣ ꯇꯧꯕ ꯃꯥꯜꯂꯦꯕ ꯑꯩꯈꯣꯏꯒꯤ ꯎꯀꯥꯕꯤꯁꯨ ꯉꯧꯁꯨꯛ ꯉꯧꯕꯅꯦꯕ
ꯅꯪꯒꯤ ꯀ꯭ꯋꯥꯕꯤꯗꯣ ꯁꯣꯛꯉꯧꯋꯦꯕ
ꯍꯣꯏ
ꯑꯣ
ꯑꯩꯈꯣꯏ ꯎ ꯀꯥꯕꯤꯗꯤ ꯌꯥꯝ ꯉꯧꯁꯨ ꯉꯧꯕ ꯑꯗꯨꯒ ꯐꯤꯒꯔꯁꯨ ꯌꯥꯝ ꯇꯥꯕ ꯑꯗꯨꯕꯨ ꯁꯥꯊꯤꯕꯨꯗꯤ ꯁꯥꯊꯤꯑꯕ ꯃꯥꯒꯤꯗꯣ ꯍꯣꯔꯟꯒꯨꯝꯕ ꯃꯌꯥꯝ ꯌꯥꯎꯋꯦꯕ
ꯑꯗꯣ ꯒ꯭ꯂꯥꯁ ꯑꯞ ꯑꯣꯟꯈ꯭ꯔꯦ ꯃꯥꯗꯣ ꯁꯣꯐꯤ ꯁꯣꯐ ꯐꯤꯜ ꯂꯣꯏꯅ ꯋꯥꯏ ꯑꯣꯏꯔꯤꯀꯥꯟꯗꯒꯤ ꯍꯦꯟꯅ ꯋꯥꯏꯠ ꯑꯣꯏꯔꯕ ꯐꯖꯕꯒꯤꯔꯥ ꯁꯤꯒꯤ ꯑꯃ ꯂꯩꯌꯦꯗꯅ ꯑꯗꯨ ꯑꯣꯟꯈ꯭ꯔꯕ ꯍꯥꯏꯕ
ꯏꯗꯣ ꯎꯝ ꯔꯥꯁꯤ ꯎꯝ ꯑꯁꯤꯕꯨꯗꯤ ꯌꯥꯝ ꯄꯥꯝꯃꯦ ꯑꯗꯣ ꯀꯔꯥꯁ ꯀꯥꯞ ꯑꯣꯏꯔꯒꯗꯤ ꯃꯥꯗꯣ ꯎ ꯀꯥꯕꯗꯤ ꯍꯩꯇ꯭ꯔꯕ
ꯎ ꯀꯥꯕ ꯍꯥꯏꯕꯗꯤ
ꯍꯥꯏꯗꯤ ꯎꯀꯥꯕꯤꯗꯤ ꯎ ꯀꯥꯔꯝꯃꯤꯗꯅ ꯑꯗꯣ ꯒ꯭ꯔꯥꯁ ꯀꯥꯞ ꯑꯣꯏꯗ꯭ꯔꯦ ꯑꯣꯏꯔꯀꯥꯟꯗꯗꯤ ꯃꯥꯗꯣ ꯒ꯭ꯔꯥꯁꯇꯣ ꯑꯗꯨꯝ ꯆꯠꯂꯒ ꯎ ꯀꯥꯕ ꯍꯩꯇ꯭ꯔꯕꯕ
ꯑꯣ ꯃꯥꯗꯣ ꯂꯣꯏꯅ ꯎꯝ ꯉꯥꯏꯍꯥꯛ ꯉꯥꯏꯍꯥꯛ ꯂꯩꯔꯗꯤ ꯑꯗꯨꯝ ꯎ ꯀꯥꯏꯗ
ꯑꯗꯨꯝ ꯀꯥꯏꯑꯕ
ꯍꯣꯏ ꯍꯣꯏ ꯉꯍꯥꯛꯇꯪ ꯈꯤꯇꯪ ꯁꯥꯎꯅꯤꯡꯉꯛꯑꯗꯤꯀꯣ ꯎꯗꯔ꯭ꯤꯡ ꯀꯥꯏꯌꯦ ꯑꯗꯨꯒ ꯑꯗꯨꯝ
ꯇꯞꯄꯒꯗꯤ ꯒꯔꯥꯁꯇ ꯂꯩꯕ ꯑꯣꯀꯦ ꯑꯣꯀꯦ ꯑꯣ ꯐꯔꯦ ꯐꯔꯦ ꯑꯗꯣ ꯎꯝ ꯎꯝ ꯉꯁꯤꯗꯤ ꯀꯩ ꯍꯤꯟꯖꯥꯡ ꯆꯥꯏꯌꯦꯕ
ꯑꯣ ꯑꯩꯈꯣꯏꯗꯣ ꯉꯥ ꯊꯣꯡꯉꯦ ꯍꯥꯏꯕ
ꯍꯥꯥ ꯎꯀꯥꯕꯤꯁꯨ ꯅꯪ ꯑꯣꯖꯥꯗꯨꯗꯤ ꯊꯣꯡꯗꯣꯛꯈꯤꯕꯗꯤ ꯅꯠꯇꯦꯀꯣ
ꯅꯠꯇꯦ ꯑꯩꯈꯣꯏ ꯉꯥ ꯍꯥꯏꯕꯁꯤꯗꯤ ꯉꯥ ꯑꯩꯈꯣꯏꯅ ꯆꯥꯕ ꯑꯃ ꯉꯥ ꯂꯩꯌꯦꯕ ꯑꯩꯈꯣꯏꯗꯤ ꯍꯦꯠꯇ ꯂꯩꯕꯅꯤꯅꯀꯣ ꯑꯩꯈꯣꯏꯗꯤ ꯑꯆꯧꯕꯗ ꯂꯩꯕꯅꯤꯅꯀꯣ ꯑꯃ ꯄꯤꯛꯄꯗ ꯑꯩꯈꯣꯏ ꯆꯥꯔ ꯉꯥ ꯍꯥꯏꯕ ꯄꯣꯠ ꯑꯃ ꯂꯩꯌꯦꯕ ꯑꯗꯨꯒꯤ
ꯑꯗꯨꯏꯗꯤ ꯅꯣꯏꯁꯨ ꯉꯥ ꯑꯆꯧꯕ ꯑꯣꯏꯇꯥꯔꯒꯗꯤ ꯎꯝ ꯉꯀ꯭ꯔꯥ ꯃꯣꯔꯦ ꯉꯀ꯭ꯔꯥꯒꯨꯝꯕꯗꯣ ꯑꯣꯏꯗꯣꯏꯔꯥ ꯅꯠꯇ꯭ꯔꯒ ꯑꯃ ꯆꯤꯡꯒꯤ ꯉꯀ꯭ꯔꯥ ꯆꯤꯡꯒꯤ ꯉꯀ꯭ꯔꯥꯗꯤ ꯌꯥꯝ ꯃꯨꯔꯒ ꯌꯥꯝ ꯄꯤꯛꯄꯅꯦ
ꯍꯣ ꯍꯣ ꯍꯣ ꯍꯣ ꯍꯣꯏ ꯅꯪ ꯈꯔ ꯃꯥꯟꯕꯅꯤ
ꯑꯦ ꯑꯩꯗꯤ ꯀꯗꯥꯏꯗꯅꯣ ꯍꯦꯟ ꯃꯤ ꯑꯝ ꯑꯩꯗꯤ ꯎꯝ ꯄꯤꯛꯄꯗꯤ ꯑ ꯍꯥꯏꯗꯤ ꯃꯣꯨꯔꯒ ꯄꯤꯛꯄꯗꯨꯗꯤ ꯑꯩꯒ ꯈꯔ ꯆꯥꯟꯅꯗꯧ ꯃꯥꯟꯗꯦ ꯑꯩꯁꯤꯅ ꯀꯃꯥꯏꯅ ꯍꯥꯏꯁꯤꯒꯦ ꯑꯃ ꯕꯔꯥꯛ ꯇꯨꯔꯦꯟꯗꯒ ꯐꯪꯕ ꯎ ꯀꯩꯅꯣꯗꯣ ꯀꯩ ꯍꯥꯏ ꯉꯥꯍꯩꯒꯨꯝꯕꯅꯦ ꯑꯩꯁꯤꯅ
ꯉꯥꯍꯩ ꯉꯥꯍꯩꯗꯤ ꯃꯥꯗꯤ ꯌꯥꯝꯅ ꯃꯣꯠꯄꯅꯦ ꯍꯥꯏꯗꯤ ꯃꯥꯗꯤ ꯃꯥꯒꯤ ꯒꯤꯜꯁꯨ ꯌꯥꯎꯗꯦꯗꯅ ꯃꯥꯗꯤ ꯑꯗꯨ ꯌꯥꯝ ꯁꯤꯜ ꯐ꯭ꯔꯤ ꯑꯣꯏꯑꯕ ꯃꯥꯗꯣ ꯌꯥꯝ ꯃꯣꯠꯄꯅꯦꯕ ꯑꯗꯣ ꯑꯁ ꯍꯦꯕꯦꯟꯗꯒꯤ ꯃꯥꯗꯣ ꯍꯨꯟꯗꯣꯛꯑꯒ ꯊꯝꯕ ꯃꯥꯜꯂꯦ ꯃꯣꯠ ꯃꯟꯕꯒꯤ
ꯍꯩꯃꯥ
ꯐꯖꯗꯦꯗ ꯃꯣꯏꯗꯤ
ꯍꯣꯏ ꯍꯣꯏꯗ ꯌꯥꯝ ꯐꯖꯕ ꯑꯣꯏꯗ꯭ꯔꯁꯨ ꯁꯨꯝ ꯂꯩꯗꯅ ꯆꯤꯡꯒꯤꯉꯛ ꯀ꯭ꯔꯥ ꯑꯣꯏꯗꯣ ꯁꯔꯣꯛꯄꯨꯗꯤ ꯕꯔꯥ ꯇꯨꯔꯦꯟꯒꯤ ꯉꯥꯍꯩ ꯑꯣꯏꯕꯅꯗꯤ ꯈꯤꯇꯪ ꯐꯕ꯭ꯔꯥ ꯍꯥꯏꯅ ꯈꯜꯂꯤꯗ ꯑꯗꯨꯒꯤ ꯑꯩꯅ ꯁꯨꯝ ꯍꯥꯏꯗꯤ ꯄ꯭ꯔꯃꯥꯟ ꯄꯥꯟꯊꯩ ꯇꯧꯕꯅꯤꯗ ꯅꯪꯅ ꯈꯪꯕ ꯃꯩ ꯇꯦꯔꯣꯟ ꯋꯥ ꯃꯌꯥꯝ ꯋꯥꯍꯩ ꯃꯌꯥꯝ ꯍꯥꯏꯔꯛꯎꯅꯦ ꯅꯪꯅ ꯈꯪ ꯈꯪꯖꯕ ꯃꯩꯇꯩꯔꯣꯟꯒꯤ ꯋꯥꯍꯩ ꯑꯔꯨ ꯑꯔꯨꯕ ꯈꯔ ꯍꯥꯏꯔꯛꯑꯣ ꯌꯥꯝ ꯁꯐꯣꯒꯦꯇꯤꯡ ꯑꯣꯏꯕꯗꯔ ꯅꯪ ꯋꯥꯔꯤꯁꯤꯗꯤ
ꯆꯠꯆꯦ ꯌꯥꯝ ꯁꯐꯣꯒꯦꯇꯤꯡ ꯑꯣꯏꯗꯔ
ꯑꯩꯅ ꯍꯥꯏꯕꯗꯤ ꯋꯥꯍꯩ ꯋꯥꯍꯩ ꯍꯥꯏꯗꯤ ꯋꯥꯔꯗꯁ ꯍꯥꯏꯕꯅꯤ ꯑꯃ ꯍꯥꯏꯗꯤ ꯉꯥꯔꯤꯒꯨꯝꯕ ꯑꯗꯒꯤ ꯂꯩꯗꯅ ꯑꯗꯨꯒꯨꯝꯕꯁꯤꯡꯗꯨ ꯈꯔ ꯍꯥꯏꯔꯛꯑꯣ ꯍꯥꯏꯕꯅꯤꯅꯦ
ꯑꯣ ꯑꯗꯨꯗꯤ ꯎꯝ
ꯔꯥꯍꯨꯜꯒ ꯑꯩ ꯅꯪ ꯗꯥꯏꯂꯣꯛ ꯑꯣꯏꯅ ꯄꯤꯁꯜꯂꯛꯑꯦ ꯇꯜꯂꯦ ꯍꯩꯅꯗꯦ꯫
ꯉꯥꯒꯤꯗꯤ ꯍꯥꯏꯔꯣꯏ ꯑꯁ ꯀꯔꯤ ꯍꯥꯏꯕ ꯑꯃ ꯎꯝ ꯁꯣꯌꯥꯕꯤꯟꯗꯣ ꯎꯝ ꯑꯍꯣ ꯍꯋꯥꯏꯖꯥꯔ ꯍꯋꯥꯏꯖꯥꯔ ꯅꯪ ꯍꯋꯥꯏꯖꯥꯔ ꯈꯪꯕ꯭ꯔꯥ
ꯎꯝ ꯈꯪꯉꯦ ꯍꯋꯥꯏꯖꯥꯔꯁꯦ ꯑꯩꯅ
ꯉꯀ꯭ꯔꯥ ꯉꯥꯍꯩꯕꯨꯡ ꯍꯋꯥꯏꯖꯥ ꯆꯥꯕ꯭ꯔꯥ
ꯑ ꯆꯥꯗꯤꯌꯦ ꯑꯩꯗꯤ ꯍꯋꯥꯏꯖꯥꯔꯗꯣ ꯈꯣꯡ ꯃꯖꯥ ꯃꯅꯝ ꯅꯝꯃꯦ ꯍꯥꯏꯅ ꯆꯥꯗꯤꯌꯦ꯫ ꯈꯣꯡꯃꯣꯖꯥ ꯑꯃ ꯏꯔꯨ